ꯑꯣ
ꯍꯜꯂꯣꯅꯂ ꯌꯣ
ꯀꯩ ꯍꯥꯏꯒꯦꯕꯦꯠꯕꯦꯠ
ꯎꯝ ꯀꯦꯅ ꯑꯃꯅ
ꯃꯥ ꯕꯤꯗꯥꯟꯗꯁꯨ ꯑꯃꯨꯛ ꯃꯥ ꯑꯁ ꯁꯣꯦ ꯀꯣꯜ ꯇꯧꯕ ꯃꯥꯜꯂꯦꯕꯀꯣ
ꯑꯥ
ꯑꯗꯨꯗꯨꯗ ꯃꯥꯅ ꯑꯗꯨꯝ ꯑꯩꯉꯣꯟꯗ ꯋꯥꯆꯞꯇ ꯍꯥꯏꯔꯛꯄꯗꯣ ꯍꯥꯏꯗꯤ ꯃꯣꯏ ꯃꯃꯥꯒꯤ ꯃꯈ꯭ꯋꯥꯡ ꯌꯦꯡꯕ ꯆꯠ ꯇꯧꯔꯤꯅꯦ ꯑꯗꯨꯗꯨꯒꯤ ꯄꯩꯁꯥ ꯍꯥꯏꯕꯗꯣ ꯅꯨꯡꯉꯥꯏꯇ꯭ꯔꯦ ꯈꯣꯠꯇ꯭ꯔꯦ ꯑꯗꯨꯃꯥꯏꯅ ꯈꯣꯃꯛꯄꯅꯤ ꯑꯗꯨꯗꯣ ꯑꯗꯨꯃꯥꯏꯅ ꯑꯗꯨꯝ ꯃꯉꯣꯟꯗꯁꯨ ꯑꯗꯨꯗ ꯍꯧꯖꯤꯛꯀꯤ ꯃꯨꯊꯤꯗꯨꯗꯁꯨ ꯍꯥꯏꯔꯝꯗꯧ ꯃꯥꯂꯦ ꯑꯗꯨꯗꯣ ꯑꯗꯨꯃꯥꯏꯅꯉꯣꯟꯗꯁꯨ ꯍꯥꯏꯔꯛꯑꯦ ꯑꯩꯅ ꯑꯗꯨꯃꯥꯏꯅ ꯑꯩꯉꯣꯟꯗꯁꯨ ꯇꯦꯛꯁ ꯊꯥꯔꯛꯄꯅꯤ ꯈꯣꯠꯄꯅꯤ ꯌꯥꯔꯦ ꯌꯥꯎꯗ꯭ꯔꯁꯨ ꯑꯗꯨ ꯑꯗꯨꯃꯥꯏꯅ ꯍꯥꯏꯌꯦꯌꯦ ꯁꯪꯀꯔꯅꯀꯣ
ꯎꯝ
ꯑꯗꯣ ꯀꯅꯥꯅꯕꯨ ꯌꯥꯗꯣꯏꯅꯣ ꯅꯠꯇ꯭ꯔꯥ ꯑꯩꯗ ꯑꯣꯏꯔꯁꯨ ꯀꯅꯥꯅꯕꯨ ꯄꯩꯁꯥ ꯌꯥꯎꯗꯕꯤ ꯆꯠꯇꯣꯏꯅꯣ ꯅꯠꯇ꯭ꯔꯥ
ꯍꯣꯏ ꯑꯗꯨ
ꯑꯗꯨꯗꯨꯒꯤ ꯑꯗꯨꯃꯥꯏꯅ ꯃꯥ ꯇꯜꯂꯤ ꯈꯣꯠꯂꯤꯅ ꯍꯥꯏꯔꯛꯑꯦ ꯑꯗꯩ ꯃꯥꯗꯣ ꯑꯩꯅꯁꯨ ꯑꯗꯨꯝ ꯍꯥꯏꯔꯦ ꯑꯃꯗꯁꯨ ꯂꯨꯄꯥ ꯌꯥꯡꯈꯩ ꯋꯥꯠꯂ ꯀꯥꯞꯄꯤ ꯑꯗꯣ ꯑꯋꯥꯠꯄꯗꯣ ꯅꯣꯏꯁꯤꯗ ꯖꯤꯄꯦꯗ ꯄꯤꯕ ꯉꯝꯗ꯭ꯔꯁꯨ ꯑꯗꯨꯝ ꯑꯥ ꯃꯐꯝꯗꯨꯗ ꯑꯗꯨꯃꯥꯏꯅ ꯄꯤꯒꯦꯁꯨ ꯄꯤꯔꯛꯑꯣ ꯈꯣꯠꯂꯣ ꯑꯗꯨꯃꯥꯏꯅ ꯑꯩꯅꯗꯤ ꯍꯥꯏꯕꯅꯦꯕ ꯑꯗꯨꯝ ꯌꯥꯅꯤ ꯅꯠꯇ꯭ꯔꯥ ꯍꯥꯏꯗꯤ ꯑꯗꯣ ꯍꯥꯏꯗꯤ ꯑꯩꯅ ꯀ ꯑꯩꯅ ꯍꯥꯏꯕꯗꯣ ꯋꯥ ꯀꯥꯏꯕ ꯌꯥꯎꯕ꯭ꯔ ꯁꯤꯅꯦ ꯑꯩꯅ ꯌꯥꯅꯤ ꯅꯠꯇ꯭ꯔꯥ ꯍꯥꯏꯁꯦ
ꯍꯥꯎꯗꯦ ꯍꯥꯏꯗꯦ
ꯑꯋꯥꯠꯄꯗꯣ ꯑꯗꯨꯃꯥꯏꯅ ꯑꯥꯗ ꯑꯗꯨꯝ ꯍꯥꯏꯗꯤ ꯑꯥ ꯃꯐꯝꯒꯤ ꯑꯅꯤ ꯆꯥꯝꯃꯉꯥꯗꯨ ꯀꯣꯟꯅ ꯂꯣꯏꯔ ꯄꯤꯗꯣꯏꯕꯅꯤꯅ ꯑꯗꯨꯃꯥꯏꯅ ꯑꯗꯨ ꯃꯐꯝꯒꯤ ꯄꯤꯕꯩꯗꯣ ꯑꯗꯨꯗ ꯑꯩꯅ ꯄꯨꯊꯣꯛꯅꯔꯣ ꯈꯣꯠꯂꯣ ꯑꯗꯨꯃꯥꯏꯅꯗꯤ ꯑꯩꯅ ꯍꯥꯏꯕꯅꯦꯕꯀꯣ
ꯎꯝ
ꯑꯗꯨꯗꯨꯒꯤ ꯃꯥ ꯌꯥꯡꯈꯩ ꯋꯥꯠꯂꯤ ꯑꯗꯨꯗꯨꯒꯤ ꯅꯤꯉꯣꯝꯕꯝꯗꯨꯒꯤ ꯑꯗꯒꯤ ꯍꯧꯖꯤꯛꯀꯤ ꯃꯨꯊꯤꯒꯤꯗꯨꯅ ꯑꯗꯨꯃꯥꯏꯅ ꯃꯥꯁꯨ꯫ ꯆꯥꯇ꯭ꯔꯦ ꯑꯗꯨꯃꯥꯏꯅ ꯆꯥꯝꯃ ꯋꯥꯠꯄꯩ ꯇꯥꯛꯞꯅꯦꯕꯀꯣ꯫
ꯎꯟ꯫
ꯎꯝ ꯑꯍꯝ ꯑꯗꯩ ꯑꯗꯨꯃꯥꯏꯅ ꯍꯥꯏꯔꯑꯦ ꯑꯗꯒꯤ ꯑꯥꯔꯖꯨꯟꯗꯣ꯫ ꯑꯗꯨ ꯃꯥ ꯀꯣꯜ ꯇꯧꯒꯦꯅ ꯍꯧꯖꯤꯛ ꯊꯝꯈ꯭ꯔꯦ ꯋꯥꯔꯤ ꯁꯥꯟꯅꯒꯦ ꯍꯥꯏ꯫ ꯑꯗꯨꯃꯥꯏꯅ ꯊꯝꯈ꯭ꯔꯦ ꯑꯗꯒꯤ ꯑꯃꯗꯨꯗꯤ꯫ ꯑ ꯃꯥꯒꯤꯅꯝ ꯊꯥꯔꯛꯄꯅꯦꯕꯀꯣ ꯑꯩ ꯊꯥꯔꯛꯀꯦ ꯇꯥꯃꯣꯗꯁꯨ꯫
ꯎꯝ ꯑꯃ ꯀꯣꯟꯊꯣꯡ ꯆꯝꯗꯔꯣ꯫
ꯑ ꯃꯣꯏ ꯃꯅꯦꯒꯤꯅꯦ ꯍꯥꯏꯕꯅꯦꯕꯀꯣ ꯑꯗꯣ ꯏꯕꯥꯅꯤꯁꯨ ꯍꯥꯏꯐꯦꯠ ꯑꯃ ꯅꯨꯄꯥ ꯑꯅꯣꯛ ꯎꯄ ꯚꯣꯠ ꯂꯦꯞꯄꯗꯣ
ꯑꯥ
ꯃꯥꯁꯨ ꯇꯣꯛꯑꯅꯤ ꯍꯥꯏꯕꯒꯤ ꯑꯗꯨꯃꯥꯏꯅ ꯄꯩꯁꯥꯐꯤꯠꯁꯨ ꯄꯥꯅꯕꯅꯦꯕ ꯏꯕꯥꯅꯤ ꯀꯣꯟꯊꯧꯖꯝ ꯏꯕꯥꯅꯤ ꯑꯗꯣ ꯌꯦꯡꯉꯣ ꯁꯤꯒꯤꯁꯦ ꯁꯤꯗꯒꯤ ꯑꯃ ꯇꯥꯗꯧ ꯃꯥꯜꯂꯦꯕꯀꯣ ꯎꯝ
ꯌꯥꯏꯑꯦ ꯌꯥꯝ ꯆꯥꯎꯕꯗꯤ ꯑꯣꯏꯗꯦ
ꯎꯝ ꯁꯤꯁꯦ ꯃꯥꯅ ꯄꯥꯕꯗ ꯂꯨꯄꯥ ꯆꯥꯇꯔꯦꯠ ꯑꯗꯨꯃꯥꯏꯅ ꯄꯥꯑꯣ ꯁꯤꯅꯦ ꯁꯤꯒꯤꯗ
ꯁꯤꯗꯩꯁꯤ ꯂꯨꯄꯥ ꯆꯠꯇ꯭ꯔꯦ꯫
ꯑ ꯆꯇ꯭ꯔꯦ ꯍꯥꯏ꯫ꯁꯤ ꯑꯅꯤ ꯈꯔ ꯍꯦꯟꯕꯒꯤ ꯈꯨꯄꯥꯅꯦꯕ ꯑꯅꯤꯒ ꯌꯧꯗꯧ ꯃꯥꯟꯗ꯭ꯔꯦꯅꯦ꯫
ꯎꯝ ꯃꯇꯨ ꯂꯧꯊꯣꯛꯈ꯭ꯔꯗꯤ ꯑꯅꯤ ꯌꯧꯗꯧ ꯃꯥꯟꯗꯦ꯫
ꯍꯣ ꯑꯗꯣ ꯃꯣꯏꯁꯤ ꯑꯣꯟꯅꯕꯁꯤꯗꯤ ꯃꯇꯨ ꯌꯥꯎꯗ꯭ꯔꯤꯀꯥꯟꯗ ꯑꯣꯟꯅꯗꯧꯕ ꯑꯣꯏꯔꯝꯅꯤ ꯍꯤꯡꯉꯤꯀꯥꯟꯗ ꯅꯠꯇ꯭ꯔꯥ꯫
ꯥ ꯑ ꯃꯇꯨ ꯌꯥꯎ ꯌꯥꯎꯅ꯫
ꯑꯗꯨꯅꯦ ꯍꯥꯏꯁꯦ ꯑꯗꯨꯃꯥꯏꯅ ꯑꯣꯟꯅꯕꯅꯤꯅ ꯃꯥꯁꯦ ꯑꯅꯤ ꯑꯗꯨꯃꯥꯏꯅ ꯑꯅꯤ ꯁꯝꯊꯤꯡ ꯈꯔ ꯍꯦꯟꯕꯒꯤ ꯇꯥꯏꯞꯅꯦ ꯃꯥꯅ ꯄꯥꯔꯣ ꯍꯥꯏꯁꯦ꯫ ꯑꯦꯃꯣꯏ ꯃꯅꯦ꯫
ꯑꯗꯣ ꯑꯅꯤ ꯑꯅꯤ ꯂꯧꯔꯣ ꯍꯥꯏꯌꯣ ꯑꯅꯤ ꯂꯧꯔꯣ ꯍꯥꯏꯌꯣ ꯂꯤꯁꯤꯡ ꯑꯃ ꯄꯤꯌꯣ ꯄꯤꯔꯝꯃꯣ ꯍꯥꯏꯌꯣ꯫
ꯍꯧꯖꯤꯛ ꯍꯥꯏꯗꯤ ꯌꯦꯟ ꯑꯅꯤꯗꯨꯅ꯫
ꯎꯝ꯫
ꯑꯥ ꯈꯪꯗꯦꯅꯦ ꯄꯩꯁꯥꯁꯦ ꯍꯣꯏ ꯑꯗꯣ꯫ ꯄꯩꯁꯥꯁꯦ ꯍꯥꯏꯗꯤ ꯑꯃꯗꯣ ꯌꯥꯎꯗꯕꯒꯤ ꯄꯩꯁꯥꯁꯦ ꯑꯃꯨꯛ ꯀꯩꯅꯣꯝ ꯏꯇꯧ ꯇꯧꯒꯦꯅ ꯇꯧꯔꯦꯕꯀꯣ꯫
ꯅꯪꯀꯣ꯫ ꯌꯦꯟ ꯑꯅꯤꯗꯨꯗ ꯂꯤꯁꯤꯡ ꯑꯃ ꯄꯤꯔꯝꯃꯦꯕꯀꯣ ꯑꯗꯒꯤꯗꯤ꯫ ꯃꯥ ꯌꯥꯎꯗ꯭ꯔꯝꯅꯤꯅ ꯑꯩꯈꯣꯏ ꯑꯩꯈꯣꯏ ꯇꯔꯥꯈꯛ ꯇꯥꯔꯦꯀꯣ꯫
ꯑ ꯑꯩꯈꯣꯏ ꯃꯥꯄꯟ ꯅꯠꯇ꯭ꯔꯣ꯫
ꯎꯝ ꯑꯩꯈꯣꯏ ꯃꯥꯄꯜ ꯃꯥꯄꯜ꯫
ꯇꯔꯦꯠꯀ ꯆꯅꯤ꯫
ꯑꯥ꯫
ꯑꯗꯨꯗ ꯁꯤ ꯌꯦꯟꯒꯤꯗ ꯑꯃ ꯂꯩꯔꯦ ꯑꯗꯒꯤ ꯑꯅꯤꯒ ꯆꯥꯝꯃ꯭ꯔꯤ ꯌꯥꯡꯈꯩ ꯇꯥꯕꯅꯦꯕꯀꯣ ꯌꯦꯟꯒꯤꯗꯣ꯫ ꯅꯠꯇꯦ ꯉꯥꯅꯨ ꯑꯅꯤꯒꯤꯗꯣ꯫ ꯑ ꯑꯗꯨꯒ꯫
ꯆꯥꯝꯃꯉꯥ ꯍꯥꯏꯔꯣ ꯑꯅꯤ ꯆꯥꯝꯃꯉ ꯍꯥꯏꯔꯣ ꯂꯤꯁꯤꯡ ꯑꯃꯗꯨꯒ ꯑꯍꯨꯝ ꯆꯥꯝꯃꯉꯥ꯫ ꯑꯗꯒꯤꯗꯤ ꯀꯩꯅꯣꯒꯤ ꯀꯥꯞꯄꯗꯨꯒ ꯑꯥ꯫ ꯑꯅꯤ ꯆꯥꯝꯃꯉꯥ ꯑꯗꯨꯒ꯫
ꯑꯗꯨ ꯃꯐꯝꯒꯤꯗꯨꯒ ꯃꯐꯝꯒꯤ ꯑꯅꯤ ꯆꯥꯝꯃꯉꯥ ꯂꯩꯕꯦꯗꯅ꯫
ꯑꯗꯨꯗꯤꯀꯣ ꯃꯉꯥ ꯆꯥꯝꯃꯉꯥ ꯇꯔꯨꯛ ꯂꯩꯔꯕ꯫
ꯑꯗꯒꯤ ꯄꯣꯠ ꯂꯩꯕꯒꯤꯗꯨꯒ ꯑꯗꯨꯃꯥꯏꯅ ꯇꯔꯦꯠ ꯑꯗꯗꯤ ꯑꯃꯨꯛ ꯂꯨꯄꯥ ꯆꯅꯤ ꯈꯛ꯫ ꯈꯤꯇꯪ ꯂꯦꯝꯕꯒꯤ ꯇꯥꯏꯞ ꯇꯥꯔꯦꯕꯀꯣ꯫
ꯎꯝ ꯐꯤꯛꯁꯅꯦ꯫
ꯂꯦꯝꯗ ꯂꯦꯝꯃꯦ ꯆꯅꯤꯗꯨꯅ ꯑꯗꯨꯝ ꯃꯤ ꯃꯤ ꯁꯤꯡꯖꯨꯗꯣ ꯑꯣꯏ ꯌꯥꯔꯦꯗꯅ꯫
ꯎ ꯎꯝ ꯇꯧꯗꯔꯁꯨꯁꯦ ꯃꯤꯃꯤ ꯁꯤꯡꯖꯨ ꯌꯦꯟꯅꯤ ꯍꯥꯎꯕꯒꯤ ꯆꯨꯝꯅ ꯁꯨꯝ ꯍꯥꯏꯕ ꯋꯥꯅꯤ꯫
ꯎꯝ ꯑꯗꯨ ꯑꯗꯨꯃꯥꯏꯅ ꯇꯧꯌꯦ ꯑꯗꯣ꯫ ꯁꯤꯅ ꯆꯥꯎꯅ ꯄꯥꯔꯦ ꯍꯥꯏꯗꯤ ꯇꯥꯃꯣꯅ ꯄꯥꯔꯤꯁꯤꯅ꯫ ꯌꯦꯟꯗ ꯑꯃꯨꯛ ꯂꯤꯁꯤꯡ ꯄꯥꯁꯤꯜꯂꯛꯄꯒꯤꯅꯦꯕꯀꯣ ꯁꯤꯗ ꯂꯨꯄꯥ ꯆꯅꯤ ꯈꯛꯇꯪ ꯂꯦꯝꯃꯤꯁꯦ꯫
ꯃꯥꯟꯅꯦ ꯌꯦꯟꯗꯣ꯫ ꯃꯥ ꯌꯥꯎꯗ꯭ꯔꯗꯤ ꯃꯥ ꯌꯥꯎꯗ꯭ꯔꯗꯤ ꯌꯦꯟꯗꯣ ꯑꯃ ꯊꯣꯡꯉꯁꯨ ꯌꯥꯔꯦꯁꯦ꯫
ꯌꯥꯏꯌꯦ ꯌꯦꯟ ꯑꯃꯈꯛ ꯑꯣꯏꯔꯁꯨ ꯑꯗꯨꯝ ꯌꯥꯏ ꯍꯥꯏꯗꯤ ꯃꯤ ꯑꯅꯤꯈꯛ ꯆꯥꯕꯒꯤꯕꯨ ꯌꯦꯟꯗꯣ ꯈꯖꯤꯛ ꯈꯖꯤꯛ ꯃꯍꯥꯎ ꯇꯪꯕꯩꯗꯤ ꯂꯣꯏꯅ ꯑꯗꯨꯝ ꯀꯣꯟꯅꯔꯅꯤꯗꯅ
ꯀꯣꯟꯅꯅꯤꯁꯦ ꯌꯥꯔꯅꯤ
ꯗꯨ ꯌꯦꯟꯗꯣ ꯌꯥꯝ ꯄꯥꯝꯅꯁꯨ ꯀꯩꯁꯨ ꯆꯥꯔꯣꯏꯕ
ꯎꯝ꯫
ꯑꯩꯅ ꯈꯜꯂꯤꯅꯦ ꯂꯦꯝꯗꯧ ꯃꯥꯜꯂꯤꯅꯦꯕꯀꯣ ꯁꯥꯡꯗꯣ꯫
ꯂꯦꯝꯃꯣ ꯂꯦꯝꯕꯗꯤ꯫
ꯑꯩꯒꯤ ꯊꯥꯖꯕ ꯊꯥꯖꯕꯗꯤ ꯈꯔ ꯂꯩꯌꯕ ꯑꯗꯩ ꯑꯩꯗꯤ ꯇꯤꯂꯤꯐꯤꯟ ꯄꯨꯔꯛꯁꯦꯔ ꯈꯜꯂꯤ ꯂꯣꯟꯅ꯫
ꯆꯠꯂꯣꯍꯦ ꯅꯪ ꯃꯤ ꯃꯃꯥꯡꯗ ꯑꯩ ꯏꯀꯥꯏꯖꯩꯀꯣ
ꯍꯣꯏ ꯍꯣꯏ ꯎꯝ ꯍꯣꯏ ꯑꯗꯣ ꯑꯗꯨꯃꯥꯏꯅ ꯑꯩ ꯁꯨꯝ ꯑꯩꯅ ꯈꯟꯕꯗ ꯍꯥꯏꯕꯅꯦ ꯑꯗꯨ ꯌꯥ
ꯑꯪ ꯅꯨꯡꯉꯥꯏꯌꯦ
ꯍꯣꯏ ꯁꯨꯝ ꯍꯥꯏꯕꯅꯦ ꯑꯗꯣ ꯑꯗꯨꯃꯥꯏꯅ ꯁꯨꯃꯥꯏꯅ ꯇꯧꯋꯦ ꯆꯥꯗꯣꯏꯁꯦ ꯃꯤꯁꯦ ꯃꯤ ꯃꯔꯤꯃꯨꯛꯇꯪ ꯄꯥꯗꯣꯏꯅꯦꯕꯀꯣ ꯍꯧꯖꯤꯛꯁꯦ
ꯀꯩꯗꯧꯕꯩ ꯄꯥꯗꯣꯏꯕ
ꯍꯥꯏꯗꯤ ꯆꯥꯏ ꯆꯥꯕ ꯍꯥꯏꯗꯤ ꯌꯥꯝ ꯇꯛꯈꯥꯏꯔ ꯆꯥꯕꯗꯣ
ꯎꯝ ꯍꯣ ꯑꯗꯨ ꯑꯣꯏꯒꯦꯔꯥ ꯑꯣꯏꯔꯣꯏꯔꯥ ꯌꯥꯔꯦ
ꯍꯣꯏ ꯍꯥꯏꯗꯤ ꯇꯥꯃꯣ ꯍꯣꯏ ꯌꯥꯝ ꯀꯩꯁꯨ ꯌꯥꯝ ꯆꯥꯔꯣꯏꯗꯅ
ꯎꯝ
ꯏꯟꯁꯥꯡꯕꯨꯗꯤ ꯑꯗꯨꯝ ꯌꯥꯝ ꯆꯥꯕꯗꯤ ꯆꯥꯕꯅꯦ ꯆꯥꯛ ꯀꯩꯀꯥꯗꯣ ꯑꯗꯨꯃꯥꯏꯅ ꯇꯧꯅꯤ ꯍꯥ ꯃꯣꯏ ꯚꯣꯠ ꯀꯤꯗꯣ ꯑꯗꯨ ꯑꯗꯨꯃꯥꯏꯅ ꯇꯧꯕꯅꯦꯕꯀꯣ
ꯎꯝ
ꯑꯗꯨꯗ ꯎꯝ ꯑꯩꯈꯣꯏꯅ ꯍꯥꯟꯅ ꯆꯥꯇ꯭ꯔꯦꯠ ꯄꯥꯎꯅ ꯍꯥꯏꯕ ꯑꯗꯨ ꯆꯥꯇ꯭ꯔꯦꯠ ꯄꯥꯕꯒꯤ ꯑꯗꯨꯃꯥꯏꯅ ꯇꯧꯕꯒꯤ ꯂꯨꯄꯥ ꯆꯍꯨꯝꯗꯨꯒ ꯍꯧꯖꯤꯛꯀꯤ ꯆꯅꯤ ꯂꯦꯝꯕꯗꯨꯒ ꯑꯗꯨꯃꯥꯏꯅ ꯆꯥꯝꯃꯉꯥ ꯂꯩꫪꯗ꯭ꯔꯥ
ꯑꯥ
ꯑꯗꯒꯤ ꯑꯩꯅ ꯆꯥꯝꯃꯔꯤ ꯌꯥꯡꯈꯩ ꯉꯥꯅꯨꯒꯤꯗꯨ ꯀꯕꯛ ꯄꯥꯛꯕꯗꯨꯗ ꯑꯗꯨꯃꯥꯏꯅ ꯑꯗꯨ ꯌꯥꯡꯈꯩꯒꯤꯗꯨꯒ ꯑꯗꯨꯃꯥꯏꯅ ꯄꯥ ꯁꯜꯂꯒ ꯆꯥꯝꯃꯉꯥ ꯌꯥꯡꯈꯩ ꯂꯦꯝꯃꯦꯅ ꯑꯩꯅ ꯍꯥꯏꯕꯅꯦꯕꯀꯣ
ꯎꯝ
ꯑꯗꯨ ꯑꯗꯨꯃꯥꯏꯅ ꯍꯥꯏꯕꯅꯦ ꯑꯗꯨ ꯀꯣꯟꯅꯕꯗꯤ ꯑꯗꯨꯝ ꯌꯥꯏ ꯑꯗꯣ ꯃꯆꯤꯠ ꯃꯆꯤꯠ ꯇꯧ ꯃꯆꯤꯠ ꯃꯆꯤꯠ ꯇꯧ ꯂꯩꯕꯁꯤꯗꯅꯦ ꯑꯩꯅ ꯈꯜꯂꯤꯁꯦ
ꯎꯝ ꯀꯣꯟꯅꯅꯤ ꯉꯥꯅꯨꯗꯣ ꯍꯣꯏꯔ‌‌ꯦꯟ
ꯀꯣꯟꯕꯨꯗꯤ ꯑꯗꯨꯝ ꯅꯨꯡꯊꯤꯟ ꯆꯠꯂꯗꯕꯅꯤ ꯅꯨꯡꯊꯤꯟ ꯄꯨꯡ ꯑꯃ ꯑꯅꯤ ꯑꯍꯨꯝ ꯁꯝꯊꯤꯡ ꯑꯩꯈꯣꯏ ꯕꯥꯅ ꯆꯠꯂꯁꯦ ꯍꯥꯏꯕ ꯀꯥꯟꯒꯤꯗꯣ ꯑꯗꯨꯗ ꯑꯗꯨꯝ
ꯎꯝ
ꯑꯗꯣ ꯍꯥꯏꯐꯦꯠꯇꯤ ꯂꯧ ꯆꯠꯂꯝꯗꯥꯏꯗꯨꯗ ꯈꯪꯗꯦ ꯃꯥꯒꯤ ꯃꯣꯏ ꯃꯌꯥꯝꯕꯒꯤ ꯅꯝꯕꯔꯗꯣ
ꯆꯍꯨꯝ ꯌꯥꯡꯈꯩ ꯆꯍꯨꯝ ꯌꯥꯡꯈꯩ ꯍꯥꯏꯅ ꯑꯗꯨꯝ ꯄꯥꯔꯤ ꯅꯠꯇ꯭ꯔꯣ ꯉꯥꯅꯨꯗꯣ
ꯑꯣ ꯉꯥꯏꯈꯣ ꯑꯗꯨꯃꯥꯏꯅ ꯄꯥꯒꯨꯝ ꯇꯧꯕꯅꯤ ꯀꯦꯖꯤ ꯇꯔꯦꯠꯇ ꯌꯦꯡꯒꯦꯀꯣ ꯆꯍꯨꯝ ꯌꯥꯡꯈꯩ ꯏꯟꯇꯨ ꯁꯚꯦꯟ ꯑ ꯃꯥꯅꯦ ꯆꯍꯨꯝ ꯌꯥꯡꯈꯩꯒꯤ ꯔꯦꯠꯇ ꯄꯥꯔꯒꯅꯦꯕ ꯑꯅꯤ ꯆꯥꯝꯔꯤ ꯌꯥꯡꯈꯩ ꯍꯥꯏꯗꯣ ꯀꯦꯖꯤ ꯇꯔꯦꯠꯃꯨꯛ ꯍꯥꯏꯕꯅꯦꯕꯀꯣ ꯄꯥꯔꯤꯁꯦ
ꯑꯗꯨꯅ ꯅꯪ ꯅꯪ ꯃꯣꯏꯗ ꯄꯤꯕꯗꯤ ꯄꯩꯁꯥ ꯀꯌꯥ ꯄꯤꯔꯝꯗꯣꯏꯅꯣ
ꯃꯣꯏꯗ ꯍꯥꯏꯗꯤ‌ ꯑꯗꯥ ꯂꯩꯔꯛꯄꯒꯤꯗꯥꯏꯔꯛ ꯑꯁꯦ
ꯑ ꯅꯪ ꯆꯍꯨꯝ ꯆꯍꯨꯝꯅꯦ ꯍꯥꯏꯗꯥꯏꯅꯦ
ꯆꯍꯨꯝ ꯆꯍꯨꯝꯅꯤ
ꯑꯗꯨꯗꯤ ꯂꯨꯄꯥ ꯆꯍꯨꯝ ꯌꯥꯡꯈꯩ ꯆꯣꯡꯊꯣꯛ
ꯑ ꯆꯍꯨꯝ ꯌꯥꯡꯈꯩꯗꯨ ꯑꯗꯨꯃꯥꯏꯅ ꯄꯥꯕꯗꯅꯦꯕꯀꯣ ꯆꯥꯝꯃꯔꯤꯒ ꯌꯥꯡꯈꯩ ꯆꯣꯡꯊꯣꯛꯏꯗꯣ
ꯑꯥ
ꯑꯗꯨꯗ ꯑꯩꯅ ꯈꯜꯂꯤꯁꯦ ꯂꯨꯄꯥ ꯆꯍꯨꯝ ꯀꯨꯟꯊ꯭ꯔꯥꯅꯦ ꯗꯃꯥꯏꯅ ꯍꯥꯏꯔꯁꯨ ꯅꯠꯇ꯭ꯔꯒ ꯇꯥꯎ ꯌꯥꯗꯦ ꯍꯥꯏꯕ꯭ꯔꯥ ꯑꯃ ꯑꯗꯨꯢ ꯑꯅꯤꯗꯨꯢ ꯃꯅꯨꯡꯗ ꯑꯃꯛ
ꯇꯥꯎ ꯌꯥꯗꯦ ꯍꯥꯏꯌꯣ ꯎꯝ ꯀꯅꯥꯅ ꯢꯁ ꯉꯥꯅꯨ ꯂꯧꯕꯁꯨ ꯑꯃꯨ ꯆꯠꯇꯣꯏꯕ ꯊꯥꯎꯗꯤ ꯃꯣꯏ ꯄꯨꯊꯣꯛꯄ꯭ꯔꯣ
ꯍꯣꯏ ꯍꯣꯏ ꯍꯣꯏ ꯆꯨꯝꯃꯦ ꯑꯗꯣ ꯑꯩꯅ ꯍꯥꯏꯗꯣ ꯀꯣꯟꯅ ꯑꯗꯨꯒꯤ ꯄꯨꯗꯤ ꯄꯨꯔꯛꯑꯒꯦꯕ ꯑꯗꯨꯗꯣ ꯑꯗꯨꯒ ꯃꯣꯏ ꯀꯣꯟꯅ
ꯏꯕꯥꯟꯅꯤ ꯉꯥꯡꯅꯩꯁꯦ ꯃꯤꯅ ꯈꯪꯉꯗꯤ ꯏꯕꯥꯟꯅꯤ ꯉꯥꯟꯅꯩꯁꯦ ꯃꯤꯅ ꯈꯪꯉꯗꯤ
ꯀꯅꯥꯅ ꯕꯨ ꯈꯪꯗꯣꯏꯅꯣ
ꯀꯅꯥ ꯏꯁ ꯊꯥꯎꯗꯤ ꯊꯥꯎꯗꯤ ꯉꯥꯅꯨꯗꯣ ꯅꯣꯏꯗ ꯊꯝꯗꯣꯏ ꯅꯠꯇ꯭ꯔꯥ ꯁꯦꯟꯅꯗꯣꯏ ꯅꯠꯇ꯭ꯔꯥ
ꯊꯝꯗꯣꯏꯅꯦ ꯌꯣꯛꯇꯣꯏꯅꯦ ꯑꯗꯩ ꯑꯩꯈꯣꯏ ꯕꯥ ꯃꯊꯤ ꯀꯩꯀꯥꯗꯨꯁꯨ ꯁꯦꯡꯗꯣꯛꯑꯒ ꯑꯩꯉꯣꯟꯗ ꯍꯥꯏꯅꯤ
ꯉꯥꯅꯨ ꯃꯊꯤ ꯁꯦꯡꯗꯣꯔꯦ ꯀꯩꯅꯣ ꯇꯧꯋꯣ ꯆꯔꯦꯡ ꯕꯣꯔꯥꯗꯣ ꯆꯦꯔꯪ ꯕꯣꯔꯥ ꯑꯣꯏꯔꯁꯨ ꯑꯃꯨꯛ ꯆꯦꯡ ꯍꯥꯟꯕꯩ ꯕꯣꯔꯥꯗꯣ ꯕꯦꯛꯈꯥꯏ ꯕꯣꯔꯥꯒꯤꯗꯣ
ꯎꯝ ꯑꯗꯨꯅꯦ ꯑꯩꯁꯨ ꯑꯗꯨꯃꯥꯏꯅ ꯍꯥꯏꯖꯦ ꯗꯨꯃꯥꯏꯅ ꯊꯥꯔꯣ ꯑꯩ ꯆꯥꯝꯊꯣꯛꯎꯒꯦꯅ
ꯆꯥꯝꯃꯣ ꯑꯗꯨꯃꯥꯏꯅ ꯇꯨꯔꯦꯟꯗꯨꯗ ꯀꯩꯅꯣ ꯄꯨꯔꯒ ꯖꯣꯝ ꯖꯣꯝ ꯢꯃꯥ ꯢꯃꯥ ꯇꯨꯀꯠꯆꯩꯌꯦ
ꯑꯗꯨꯅꯦ ꯑꯩꯁꯨ ꯑꯗꯨꯃꯥꯏꯅ ꯍꯥꯏꯁꯦ ꯑꯗꯣ ꯃꯆꯥ ꯀꯩꯀꯥꯗꯤ ꯑꯗꯨꯝ ꯄꯤꯖꯗ꯭ꯔꯁꯨ ꯀꯩꯝ ꯇꯧꯔꯦꯢ ꯍꯥꯏꯔꯁꯨ ꯈꯔꯗꯤ ꯑꯗꯨꯝ
ꯄꯤꯖꯧꯍꯦ ꯄꯥꯞ ꯀꯄꯨꯨꯅꯤ
ꯄꯤꯖꯗꯣꯏꯅꯦ ꯀꯥꯏꯗꯒꯤ
ꯄꯥꯞꯀ ꯄꯨꯅꯤ ꯢꯕꯨꯡꯉꯣ
ꯄꯨꯔꯣꯏ ꯑꯩ ꯑꯗꯨꯃꯥꯏ ꯄꯥꯞꯀꯤ ꯊꯕꯛ ꯇꯧꯗꯦ
ꯑꯗꯨ ꯄꯖꯧꯕ ꯑꯗꯨ ꯄꯨꯗꯅꯕ
ꯎꯝ ꯑꯗꯨ ꯄꯤꯖꯗꯣꯏꯅꯦ ꯑꯩꯁꯨ ꯍꯥꯏꯁꯤꯗꯤ ꯑꯗꯨꯃꯥꯏꯅ ꯇꯧꯋꯦ ꯑꯗꯨꯃꯥꯏꯅ ꯈꯅꯥꯕꯗ ꯑꯗꯨꯝ ꯈꯔꯗꯤ ꯑꯗꯨꯝ ꯂꯦꯝꯗꯤ ꯂꯦꯝꯃꯦꯕꯀꯣ
ꯂꯦꯝꯖꯅ ꯂꯦꯝꯕꯗꯣ ꯑꯃꯨꯛ ꯍꯟꯖꯟꯅꯔꯅꯤ ꯑ ꯀꯩꯅꯣꯅ ꯑꯩꯈꯣꯏꯒꯤ ꯆꯦꯡ ꯄꯨꯊꯣꯛꯄꯗꯨꯅ ꯃꯥꯒꯤ ꯆꯦꯡ ꯄꯩꯁꯥꯗꯨꯣ ꯍꯟꯖꯤꯜꯂꯒ ꯑꯔꯦꯝꯕꯗꯣ ꯑꯃꯨꯛ ꯌꯦꯟꯊꯣꯛꯅꯔꯅꯤ
ꯎꯝ ꯑꯩ ꯑꯣꯖꯥꯁꯤꯡꯖꯦ ꯈꯜꯂꯤꯅꯦ ꯃꯐꯝꯒꯤꯁꯤꯃ ꯃꯣꯏꯅ ꯉꯝꯃꯒꯦꯒ ꯍꯥꯏꯒꯗ꯭ꯔꯅ ꯈꯜꯂꯤꯅꯦ
ꯍꯥꯏꯔꯛꯑꯗꯤ ꯌꯥꯝ ꯊꯤꯅ ꯐꯕ ꯌꯥꯝ ꯊꯤꯅ ꯐꯕ ꯋꯥꯅꯦ ꯑꯗꯨ ꯍꯥꯏꯔꯛꯑꯣꯢꯌꯦ ꯑꯗꯨ ꯍꯥꯢꯔ ꯑꯗꯨ ꯍꯥꯏꯔꯛꯑꯣꯢ ꯍꯥꯏꯔꯛꯀꯦꯗꯤ ꯅꯍꯥꯟꯅ ꯍꯥꯏꯔꯑꯅꯤ
ꯎꯝ ꯈꯪꯗꯦꯏꯗ ꯃꯣꯏꯁꯦ ꯑꯗꯨꯝ ꯐ꯭ꯔꯤꯗ ꯂꯥꯛꯑꯕꯖꯥꯅꯤ ꯂꯥꯛꯇꯧꯕꯖꯥꯅꯤ ꯇꯧꯗ꯭ꯔꯁꯨ ꯌꯥꯔꯗꯣꯏ ꯄꯣꯠꯅꯤ ꯃꯣꯏꯁꯦ
ꯑꯩ ꯖꯣꯁꯤꯗ ꯍꯥꯏꯕꯅꯦ ꯁꯥꯔꯅ ꯀꯦꯟꯗꯤꯟ ꯑꯆꯥꯕꯣꯠ ꯄꯤꯖꯔꯒ ꯂꯣꯏꯁꯤꯜꯂꯁꯤꯅ ꯍꯥꯏꯕꯩꯗꯣ ꯑꯗꯨ ꯐꯅꯗꯨꯝ ꯐꯔꯦ ꯄꯩꯁꯥꯒ ꯂꯩꯇꯕ ꯇꯣꯛꯇꯨꯝ ꯇꯣꯛꯑꯁꯤꯗ ꯇꯟꯕꯨ ꯇꯟꯖꯟꯂꯛꯑꯦꯅ ꯍꯥꯏꯕꯅꯦ ꯑꯩꯅ
ꯑꯗꯨꯅꯦ ꯑꯗꯨꯃꯥꯏꯅ ꯐꯗꯤ ꯐꯔꯝꯕꯖꯥꯅꯤ ꯍꯧꯖꯤꯛꯇꯤ ꯑꯗꯨꯝ ꯀꯩꯁꯨ ꯃꯣꯠ ꯀꯩꯀꯥꯖꯦ ꯑꯝꯇ ꯃꯥꯟꯅꯗꯦ ꯃꯥꯁꯨ ꯌꯥꯎꯔꯦꯢꯗ ꯃꯃꯤ ꯇꯟꯕꯩ ꯃꯃꯤ ꯑꯗꯨꯝ ꯎꯔꯁꯨ ꯃꯥꯁꯨ ꯍꯥꯟꯅꯗꯩ ꯑꯗꯨꯝ ꯍꯥꯏꯔꯁꯨ ꯌꯥꯏ ꯍꯥꯏꯕꯅꯤꯗ
ꯃꯥꯢ ꯅꯨꯄꯤꯅ ꯌꯥꯗꯦ ꯍꯥꯢꯗꯨꯗꯤ
ꯎꯝ ꯑꯣꯏꯔꯝꯗꯣꯏꯅꯦ ꯍꯥꯏ ꯁꯣꯏꯗ ꯍꯥꯏꯌꯣ
ꯉꯔꯥꯡ ꯌꯥꯎꯍꯟꯅꯤꯡꯗꯦ ꯍꯥꯏꯔꯗꯤ ꯀꯣꯛ ꯌꯥꯎꯗ꯭ꯔ ꯂꯣꯏꯔꯦ ꯅꯨꯄꯤꯗꯨꯅ ꯑꯃꯨꯛ ꯃꯤꯁꯦꯁ ꯊꯥꯏꯔꯦ ꯀꯩ ꯕꯤꯠꯇ
ꯑꯗꯨꯅꯦ ꯍꯥꯏꯔꯤꯖꯦ ꯀꯩ ꯋꯥꯈꯟꯕꯨ ꯈꯟꯕꯅꯣ ꯃꯌꯥꯝ ꯂꯣꯏ ꯑꯇꯥꯛ ꯑꯐꯣꯡꯅꯔꯦ ꯍꯥꯏꯕ
ꯑꯗꯨꯅꯦ ꯍꯥꯢꯁꯦ ꯑꯃꯗꯨꯁꯨ ꯌꯥꯏꯅꯦ ꯂꯥꯛꯇ ꯌꯥꯎꯔꯒ ꯍꯥꯏ ꯉꯝꯃꯤꯅ ꯌꯥꯝ ꯐꯩꯌꯦ ꯌꯥꯝ ꯀꯜꯂꯛꯑꯦ
ꯎ
ꯈꯪꯗꯦ ꯑꯗꯣ ꯉꯁꯥꯏꯒꯤ ꯃꯣꯏꯒꯤ ꯑꯥꯔꯖꯦꯟꯇꯤꯅꯥꯏꯗꯣ ꯃꯣꯏ ꯊꯣꯏꯈ꯭ꯔꯕ ꯈꯪꯗꯦ
ꯍꯥ ꯅꯥꯀꯣꯡꯁꯦ ꯋꯥꯏ ꯑꯋꯥꯕ ꯌꯥꯝ ꯄꯤ
ꯇꯔꯤ ꯀꯅꯣ
ꯑꯁꯥꯏꯗꯤ ꯐꯤ ꯁꯨ ꯁꯨꯅ ꯑꯩꯅ ꯄꯣꯕꯤꯕ ꯄꯕꯤꯒꯦ ꯄꯣꯕꯤꯕꯅ ꯂꯥꯢꯁꯤ ꯈꯣꯔꯝꯕꯅꯤ ꯌꯥꯗꯦ ꯍꯨꯝ ꯃꯣꯠꯅꯤ
ꯁꯦꯃꯤ ꯁꯦꯃꯤꯔꯗꯤ ꯌꯧꯈ꯭ꯔ ꯃꯥꯜꯂꯦ ꯃꯣꯏꯗꯣ ꯍꯥ
ꯎꯝ ꯌꯧꯅꯤꯡ ꯌꯧꯖꯧ ꯃꯣꯢꯅ ꯂꯧꯔꯣꯏꯌꯦ
ꯈꯪꯗꯦ ꯃꯣꯏ ꯀꯥꯡꯕꯨꯁꯦ ꯂꯥꯏꯅꯁꯨ ꯑꯗꯨꯝ ꯆꯥꯜꯂꯤ ꯑꯗꯒꯤ ꯖꯁꯅꯁꯨ ꯌꯥꯝ ꯆꯥꯜꯂꯤ
ꯖꯁ ꯇꯥꯟꯊꯣꯛꯈ꯭ꯔꯦ ꯇꯥꯟꯊꯣꯛꯈ꯭ꯔꯦ ꯖꯁ ꯇꯥꯟꯊꯣꯛꯈ꯭ꯔꯦ ꯍꯥꯏꯝ ꯇꯥꯟ ꯇꯥꯟꯊꯣꯛꯈ꯭ꯔꯦ ꯍꯥꯏꯌꯦ ꯀꯅꯥ ꯑꯟꯗꯤꯅ ꯍꯥꯏꯔꯝꯕꯅꯦ ꯑꯩꯉꯣꯟꯗ ꯇꯥꯟꯊꯣꯛꯈ꯭ꯔꯦꯅ
ꯐꯔ ꯏꯖꯠ ꯂꯩꯈꯥ ꯄꯨꯡ ꯂꯣꯏ ꯂꯣꯏꯔꯕꯅꯦ ꯍꯥꯏ ꯃꯥꯗꯣ ꯄꯩꯁꯥ ꯈꯔ ꯄꯥꯝꯃꯩ ꯑꯗꯣ
ꯣꯡꯃꯥꯏꯖ ꯅꯣꯡꯃꯥꯏꯁ ꯀ ꯍꯥꯏꯒ
ꯊꯝꯃꯒꯦꯀꯣ
ꯊꯝꯃꯨꯅꯥ
ꯊꯝꯃꯒꯦꯀꯣ
ꯍꯣꯏ
ꯎꯝ